ꯂ ꯍꯜꯂꯣ ꯍꯜꯂꯣ ꯍꯜꯂꯣ
ꯍ
ꯍ ꯇꯥꯕ꯭ꯔꯣ
ꯎꯝ ꯇꯥꯏ ꯇꯥꯏ
ꯑ ꯆꯥꯛ ꯆꯥꯔꯕꯣ
ꯎꯝ ꯇꯨꯡꯅ ꯑꯃꯗꯏꯈꯤꯗ
ꯑꯁ ꯇꯨꯝ ꯀꯩ ꯇꯧꯔꯤꯕ꯭ꯔꯣ ꯅꯣꯏꯗꯤ
ꯎꯝ ꯇꯨꯃꯅꯤ ꯈꯔꯗꯤ ꯂꯩꯈꯤꯅꯤꯅ ꯍꯧꯖꯤꯛꯇꯤꯒꯤ ꯈꯔ ꯉꯜꯂꯤꯑꯕ
ꯎꯝ
ꯁꯣꯔ ꯅꯗ
ꯌꯥ꯭ꯔꯔꯤ
ꯎꯝ ꯊꯦꯡꯉꯅ
ꯍꯣꯏ ꯄꯨꯡ ꯇꯔꯥ ꯑꯗꯨꯋꯥꯏꯔ ꯆꯥꯗꯣꯏꯅꯦ ꯑꯩꯣꯏꯩꯅ
ꯑꯁ ꯆꯥꯛꯂꯝꯥꯝꯗꯕ꯭ꯔꯣ
ꯍꯣꯏꯗꯨꯁꯟꯁꯕꯅ
ꯎꯝ ꯊꯦꯡꯅ ꯆꯥꯕꯁꯦ ꯑꯗꯨꯝ ꯍꯦꯕꯤꯠ ꯂꯩꯔꯕ꯭ꯔꯣ
ꯑ ꯍꯣꯏ ꯑꯌꯨꯛꯇꯁꯨ ꯑꯗꯨꯝ ꯁꯦꯡꯁꯔ ꯄꯨꯡ ꯑꯅꯤ ꯑꯍꯨꯝꯗ ꯑꯗꯨꯝ ꯆꯥꯕꯅꯤ
ꯑꯌꯨꯛꯀꯤꯗꯤ ꯄꯨꯡ ꯑꯅꯤꯗ ꯆꯥꯕ
ꯑꯥ ꯄꯨꯡ ꯑꯅꯤ ꯐ ꯑꯍꯨꯝꯅ
ꯑꯁ ꯌꯥꯝ ꯊꯦꯡꯉꯍꯦ
ꯎꯝ ꯊꯦꯡꯉ
ꯎꯝ ꯉꯥꯏꯕ ꯉꯃꯔꯗꯤꯦ
ꯍꯝ ꯍꯝ
ꯑꯌꯨꯛꯀꯤ ꯑꯩꯈꯣꯏꯅ ꯆꯠ ꯆꯥꯕ ꯇꯥꯏꯃꯤꯡꯗꯣ ꯄꯨꯡ ꯑꯦꯠ ꯑꯗꯨꯋꯥꯏꯗꯅꯦꯕ ꯑꯦꯠ ꯑꯦꯠ ꯊꯥꯔꯇꯤ ꯑꯗꯨꯒ ꯅꯨꯃꯤꯗꯥꯡꯒꯤꯁꯤꯅ ꯄꯨꯡ ꯇꯔꯨꯛ ꯑꯗꯨꯋꯥꯏꯗ ꯆꯥꯕ ꯆ꯭ꯔꯨꯞ ꯃꯈꯥꯏ
ꯎꯝ
ꯀꯔꯤ ꯏꯟꯖꯝ ꯆꯥ ꯎꯝ ꯍꯧꯖꯤꯛꯀꯥꯟꯗꯤ ꯌꯥꯝꯅ ꯆꯥꯕꯅ ꯐꯩꯗ
ꯎꯝ
ꯊꯦꯡ ꯊꯦꯡꯅ ꯆꯥꯔꯒ ꯆꯥꯛ ꯂꯥꯝꯃꯒ ꯂꯩꯕ ꯁꯔꯨꯄꯨꯗꯤ ꯄꯨꯛ ꯊꯜꯂꯒ ꯂꯩꯕꯅ ꯐꯗ꯭ꯔꯣ
ꯃꯥꯅꯤ ꯃꯥꯅꯤ ꯀ ꯃꯊꯦꯜ ꯆꯥꯔꯒꯦ ꯉꯁꯤꯗꯤ
ꯃꯔꯦꯝ ꯃꯅꯥ ꯆꯥꯏꯌꯦ ꯁꯤꯗꯤ
ꯍꯥꯎꯕꯅꯤꯅꯦ
ꯊꯥꯡꯖꯤꯡ ꯏꯔꯣꯟꯕꯒ
ꯑ ꯑꯗꯕꯨ ꯀꯤꯔ ꯑꯗꯨꯗꯨꯃꯅꯥ ꯑꯗꯨ
ꯅꯪꯁꯨ ꯑꯗꯨꯝ ꯄꯥꯝꯕ꯭ꯔꯣ
ꯍꯣꯏ ꯍꯥꯎꯋꯦ ꯑꯗꯨꯗꯣ ꯊꯨꯝ ꯇꯥꯛ ꯇꯛꯑꯔꯣꯏꯀꯣ
ꯎꯝ ꯃꯤ ꯈꯔꯗꯤ ꯆꯥꯗꯕ ꯃꯤꯁꯨ ꯂꯩꯌꯦꯕ ꯑꯗꯣ ꯑꯩꯗꯤ ꯃꯥꯏꯔꯦꯝꯕꯅ ꯄꯥꯝꯃꯦ
ꯍꯥꯎꯑꯣꯣꯏꯗꯕ ꯍꯥꯏꯗꯤ ꯌꯥꯝ ꯆꯥꯝꯅ ꯊꯣꯡꯉꯒꯀꯣ
ꯎꯝ
ꯎꯝ
ꯖꯥꯡ ꯊꯣꯡꯅꯤꯡꯉꯥꯏ ꯂꯩꯕ ꯇꯋ ꯍꯥ
ꯐꯨꯠꯕꯣꯜ ꯌꯦꯡꯗ꯭ꯔꯣ
ꯑꯁ ꯊꯦꯡ ꯊꯦꯡꯅ ꯂꯥꯛꯎꯅꯤꯅ ꯌꯦꯡꯗ꯭ꯔꯦꯗ ꯏꯇꯣꯝꯇꯁꯨ ꯌꯦꯡꯅꯤꯡꯗ꯭ꯔꯒ
ꯃꯤ ꯃꯤꯌꯥꯝ ꯌꯥꯝ ꯌꯦꯉꯒꯗꯤ ꯈꯔ ꯕꯤꯠ ꯂꯩꯌꯦꯕꯀꯣ
ꯎꯝ ꯊꯦꯡ ꯊꯦꯡꯅ ꯌꯦꯡꯕꯅꯤꯅ ꯍꯥꯏꯗꯤ ꯃꯤ ꯌꯥꯝꯅꯁꯨ ꯏꯃꯨꯡꯗ ꯀꯩꯅꯣ ꯂꯥꯡꯕꯅꯤꯅ ꯎ ꯐꯃꯨꯡ ꯂꯩꯀꯥꯟꯗ ꯑꯗꯨꯝ ꯌꯦꯡꯉ
ꯎꯝ ꯅ ꯐꯣꯟꯗ ꯑꯗꯨꯝ ꯌꯦꯡꯅꯕ꯭ꯔꯣ
ꯍꯣꯏ ꯐꯣꯟꯗ ꯌꯦꯡꯉ
ꯑꯩꯗꯤ ꯐꯣꯟꯗꯤ ꯌꯦꯡꯕ ꯍꯩꯇꯦ
ꯇꯤꯚꯤꯗꯁꯨ ꯌꯦꯡꯕ ꯌꯥꯏꯕꯀꯣ ꯇꯤꯚꯤꯗ ꯁꯌꯦꯦꯡꯕꯩꯒꯤ ꯍꯥꯏꯗꯤ ꯃꯤ ꯂꯥꯡꯗ ꯌꯨꯝꯗꯩ ꯌꯦꯡꯕ ꯅꯨꯡꯉꯥꯏꯇꯕꯗꯣ
ꯎꯝ ꯅꯍꯥꯟꯗꯤ ꯑꯗꯨꯝ ꯕꯥꯔꯣ ꯃꯈꯥꯏꯗ ꯂꯥꯛꯑꯁꯨ ꯕꯥꯔꯣ ꯃꯈꯥꯏꯗ ꯑꯗꯨꯝ ꯌꯦꯡꯕ꯭ꯔꯥ
ꯑꯣ ꯑꯩꯈꯣꯏꯗꯤ ꯇꯨꯝꯕꯁꯨ ꯄꯨꯡ ꯑꯍꯨꯝ ꯄꯨꯡ ꯃꯔꯤ ꯑꯗꯨꯋꯥꯏ ꯑꯗꯨꯝ ꯇꯨꯝꯕꯅꯤꯅ
ꯑꯁ ꯑꯗꯨꯗꯤ ꯍꯧꯒꯠꯄꯗꯤ
ꯑꯋꯥꯠꯄꯗꯤ ꯄꯨꯡ ꯇꯔꯥꯃꯥꯊꯣꯏ
ꯑꯔ ꯔꯒꯤ ꯄꯨꯡ ꯇꯔꯥꯃꯥꯊꯣꯏꯗ ꯍꯧꯒꯠꯄ
ꯍꯣꯏ ꯁꯌꯦꯡ ꯇꯨꯝꯕꯅꯤꯅ ꯑꯩꯈꯣꯏꯁꯦ ꯄꯨꯡ ꯃꯉꯥ ꯄꯨꯡ ꯇꯔꯨꯛ ꯑꯗꯨꯝ ꯇꯨꯝꯕꯅꯤꯅ
ꯑꯩꯗꯤ ꯑꯌꯨꯛꯇ ꯄꯨꯡ ꯃꯉꯥ ꯑꯣꯏꯔꯗꯤ ꯑꯗꯨꯝ ꯍꯧꯒꯠꯈ꯭ꯔꯦꯕ ꯑꯗꯣ ꯅꯣꯡꯉꯥꯜꯂꯗꯤ ꯇꯨꯝꯕ ꯍꯩꯇ꯭ꯔꯦ ꯚꯏꯗꯤ
ꯃꯝꯕꯁꯤꯅ ꯑꯗꯨꯕ ꯅꯨꯡꯉꯥꯏꯕ ꯉꯥꯟꯜꯗꯗꯤ ꯑꯗꯨꯝ ꯍꯧꯒꯠꯈ꯭ꯔꯅꯤ ꯑꯩꯗꯤ
ꯎꯝ ꯃꯥ ꯂꯩꯉꯅꯤ ꯀꯕꯅꯤꯦ
ꯃꯤꯅ ꯅꯨꯡꯊꯤꯕꯗ ꯑꯗꯨꯝ ꯇꯨꯝꯅꯕꯗꯣ ꯀꯃꯥꯏꯅ ꯇꯨꯝꯃꯤꯅꯣꯕ ꯑꯩꯗꯤ ꯁꯁꯨꯨꯡꯍꯩ ꯍꯥꯏꯅꯗꯦꯕ
ꯍꯝ
ꯑꯁꯦꯡꯕꯅꯦ ꯑꯩ ꯅꯨꯡꯊꯤꯕꯗ ꯁꯨꯡꯆꯨꯝ ꯇꯨꯝꯗꯦ
ꯎꯝ
ꯍꯦꯡꯅ ꯇꯨꯝꯕꯅꯤꯅ ꯎꯄꯥꯏ ꯂꯩꯇ꯭ꯔꯥ
ꯎꯝ ꯍꯟꯗꯛꯇꯤ ꯎꯄꯥꯏ ꯂꯩꯇꯕꯅꯤꯅ ꯈꯔꯗꯤ ꯊꯦꯡꯅ ꯇꯨꯝꯕ ꯇꯥꯔꯦꯅꯦ
ꯅꯣꯡ ꯆꯨꯕ꯭ꯔꯣ
ꯎ ꯍꯧꯖꯤꯛꯇꯤ ꯆꯨꯗꯦ ꯂꯣꯛ ꯊꯨꯝꯒꯦ ꯇꯧꯔꯦ ꯑꯩꯁꯦ ꯈꯅꯥꯎꯁꯦ ꯌꯥꯗ꯭ꯔꯦꯕ
ꯎꯝ ꯌꯥꯝ ꯄꯥꯛꯤ ꯅꯣꯡ ꯆꯨꯏꯅꯦ ꯇꯧꯔꯤꯁꯦ
ꯅꯣꯡ ꯆꯨꯨꯔꯗꯤ ꯐꯔꯦ ꯀꯩꯅꯣ
ꯍꯣꯏ ꯐꯔꯦ ꯁꯥꯕꯅꯤꯅ ꯅꯣꯡ ꯆꯨꯔꯤꯉꯩ ꯐꯦ ꯌꯥꯝ ꯀ ꯆꯨꯔꯁꯨ ꯑꯃꯨꯛ ꯂꯝꯕꯤ ꯆꯠꯊꯣꯛ ꯆꯠꯁꯤꯟ ꯑꯃꯨꯛ ꯅꯨꯡꯉꯥꯏꯇꯕꯗꯣ
ꯎꯝ
ꯑꯝꯇ ꯑꯣꯏꯅ ꯆꯨꯔꯁꯨ ꯌꯥꯗꯁꯦ ꯌꯨꯝꯗ ꯂꯩꯕꯒꯤꯗꯤ ꯅꯨꯡꯉꯥꯏꯔꯦꯕꯀꯣ ꯆꯠꯊꯣꯛ ꯆꯠꯁꯤꯟ ꯅꯨꯡꯉꯥꯏꯇꯕ ꯍꯣꯏ ꯅꯣꯡꯖ ꯇꯃꯦ ꯅꯨꯡꯉꯥꯏꯅꯦ
ꯇꯨꯝꯕ ꯅꯨꯡꯉꯥꯏꯕꯅꯤ
ꯅꯣꯡ ꯆꯨꯔꯁꯨ ꯏꯪꯗꯦꯅꯦ ꯁꯨꯝ ꯁꯥꯔ ꯂꯩꯔꯦꯅꯦ
ꯅꯣꯡ ꯆꯨꯨꯔꯗ ꯁꯥꯔꯒ ꯂꯩꯕ
ꯎꯝ ꯅꯣꯡꯆꯨꯔ ꯏꯪꯒꯗ꯭ꯔꯥ ꯑꯃꯨꯛ ꯁꯥꯏꯅ ꯇꯧꯤ
ꯎꯝ
ꯑꯩꯈꯣꯏ ꯀꯥꯁꯨ ꯁꯥꯕꯒꯤꯔ ꯈꯪꯗꯦ
ꯎ ꯑꯗꯨꯗꯤ ꯅꯈꯣꯡꯗꯣ ꯏꯁꯤꯡ ꯇꯤꯜꯂꯒ ꯇꯨꯝꯃꯣ
ꯁꯤ ꯀꯥꯔꯣꯏꯗ꯭ꯔꯣ ꯑꯗꯨꯗꯤ ꯑꯃꯨꯛ ꯁꯤꯔꯔꯣꯏꯗ꯭ꯔꯣ
ꯅꯪ ꯁꯥꯏ ꯍꯥꯏꯕ ꯏꯅꯤ
ꯁ ꯂꯣꯛ ꯊꯨꯡꯕꯩ ꯃꯈꯣꯟ ꯃꯥꯜꯂꯤꯗ ꯅꯪꯖꯦ
ꯎꯝ ꯑꯗꯨꯗ ꯏꯅꯦ ꯎ ꯁꯥꯕ ꯄꯥꯝꯕ꯭ꯔꯣ ꯏꯪꯕ ꯄꯥꯝꯕ꯭ꯔꯣ
ꯏ ꯃ ꯄꯝꯃꯦꯗ
ꯑꯗꯨꯅꯦ ꯏꯪꯕ ꯄꯥꯝꯃꯦ ꯑꯩꯁꯨ ꯉꯁꯥꯏ ꯅꯨꯄꯤ ꯑꯃꯒ ꯋꯥꯔꯤ ꯁꯥꯟꯅꯔꯝꯕ ꯑꯗꯣ ꯃꯥꯏ ꯈꯣꯡꯁꯦ ꯍꯥꯏꯗꯤ ꯁꯥꯍꯜꯂꯗꯤꯀꯣ ꯃꯥꯗꯤ ꯏꯁꯤꯡ ꯇꯦꯜꯂꯒ ꯀꯩꯅꯣ ꯇꯧꯋꯦ
ꯑꯗꯨ ꯇꯨꯝꯕꯗꯣ ꯈꯣꯡ ꯁꯥꯔꯗꯤ ꯇꯨꯝꯕ ꯍꯩꯇꯦ ꯍꯥꯏꯕ ꯎꯝ ꯑꯗꯣ ꯑꯩꯗꯤ ꯑꯩꯅ ꯁꯨꯃꯥꯏꯅ ꯑꯃꯨꯛ ꯍꯥꯏꯕꯤꯕ ꯑꯩꯗꯤ ꯈꯣꯡ ꯁꯥꯗ꯭ꯔꯗꯤ ꯇꯨꯝꯕ ꯍꯩꯗꯤꯦ ꯑꯃꯨꯛ ꯍꯥꯏꯕꯤꯕ
ꯑꯗꯨꯅꯦ ꯏꯪꯊꯝ ꯏꯪꯊꯝꯊꯥꯗꯗꯤ ꯈꯣꯡ ꯏꯪꯪꯂꯗꯤ ꯇꯨꯝꯕ ꯌꯥꯗꯕꯅꯦ
ꯍꯣꯏ ꯅꯤꯡꯊꯝꯊꯥꯗꯤ ꯏꯪꯉꯗꯤ ꯆꯨꯝꯕꯤ ꯌꯥꯗꯦ
ꯎꯝ ꯈꯣꯡꯗꯣ ꯌꯥꯝ ꯏꯪꯉꯅꯤ ꯇꯨꯝꯕ ꯌꯥꯗ
ꯍꯖꯔ ꯄꯦꯛꯁꯤꯁꯤ ꯅꯗꯣꯏꯅꯤꯅ
ꯎꯝ
ꯏꯪꯕꯁꯨ ꯌꯥꯝ ꯏꯪꯉꯗꯤ ꯅꯨꯡꯉꯥꯏꯇꯦꯗ ꯑꯃꯨꯛ ꯍꯥꯎ ꯉꯥꯟꯗꯗ ꯍꯥꯏꯗꯤ ꯂꯩꯕ ꯅꯨꯡꯉꯥꯏꯇꯦꯕ ꯌꯥꯝ ꯏꯪꯉꯁꯨ
ꯍꯣꯏ ꯑꯗꯨ ꯏꯪꯕꯗꯣ ꯑꯗꯨꯣ ꯐꯨꯔꯤꯠ ꯑꯨꯝ ꯑꯂꯨꯝꯕ ꯍꯥꯞꯄꯗꯤ ꯑꯗꯨꯝ ꯌꯥꯔꯦ ꯀꯩꯅꯣ
ꯎꯝ
ꯍꯥꯏꯗꯤ ꯏꯪꯕꯅ ꯑꯃꯨꯛ ꯄꯥꯝꯃꯦꯗ
ꯎꯝ ꯍꯡ ꯃꯅꯅꯤ ꯑꯣꯏꯔꯛ ꯐꯔꯦꯗ
ꯎꯝ ꯄꯤꯂꯥꯏ ꯀꯣꯡꯕꯤꯁꯦ ꯂꯩꯦ
ꯏꯪꯕꯗꯤ ꯁꯥꯍꯟꯕ ꯉꯝꯃꯤꯟꯅꯁ ꯁꯥꯕꯩꯁꯤꯗꯤ ꯑꯃꯨꯛ ꯏꯔꯨꯖꯔꯣꯏ ꯁꯅ ꯃꯣꯏ ꯏꯔꯨꯖꯔꯅꯤ ꯏꯔꯨꯖꯕ ꯂꯣꯏꯔꯒ ꯑꯗꯨꯝ ꯉꯥꯏꯍꯥꯛ ꯃꯥ ꯄꯥꯏꯗꯦ
ꯎꯝ ꯎ ꯑꯗꯨꯒꯤꯅꯦ ꯑꯩꯅ ꯍꯥꯏꯁꯦ ꯏꯪꯕ ꯄꯥꯝꯗ꯭ꯔꯣ ꯄꯟꯗ꯭ꯔꯣ ꯍꯥꯏꯅꯁꯤꯦ
ꯑꯩꯗꯤ ꯂꯣꯏ ꯇꯨꯝꯅꯔꯕꯣ
ꯇꯨꯝꯈ꯭ꯔꯤ ꯏꯕꯨꯗꯤꯤ ꯉꯁꯥꯏꯅ ꯑꯟꯗ ꯃꯁꯤꯦ ꯑꯩꯕꯨꯖꯤ ꯋꯥꯔꯤ ꯑꯗꯨꯝ ꯁꯥꯏ ꯀꯔꯤꯒꯦ ꯍꯥꯏꯔꯤꯕꯃ
ꯃꯇꯝꯅ ꯌꯥꯗꯕꯩꯅꯤ ꯍꯥꯏꯌ ꯍꯥꯏꯌꯦ
ꯍꯥꯏꯔꯁꯨ ꯈꯪꯉꯔꯣꯏꯗ ꯃꯣꯏꯗꯤ
ꯎ ꯊꯕꯛ ꯑꯃ ꯂꯩꯕ ꯌꯥ ꯍꯥꯏꯔ ꯇꯥꯔꯦ
ꯎꯝ ꯃꯤ ꯀꯔꯤꯔꯥ ꯃꯣꯏ ꯊꯣꯛꯄꯒꯤ ꯃꯈꯣꯟꯗꯣ ꯅꯣꯡꯃꯥꯏ ꯀ ꯄꯤ ꯍꯥꯏꯦꯕꯗꯨ
ꯎꯝ ꯎꯝ ꯃꯣꯏ ꯊꯣꯛꯄꯗꯣ ꯅꯣꯡꯃꯥꯏ ꯀꯥꯞꯇꯦ ꯍꯥꯏꯗꯤꯦ ꯀꯩꯅꯣ
ꯅꯥꯒꯣꯡꯗ
ꯎꯝ
ꯃꯥꯒꯤ ꯅꯥꯀꯣꯡ ꯅꯥꯗꯣ ꯄꯥꯡꯈ꯭ꯔꯕ ꯏꯀꯣ ꯑꯗꯨꯝ ꯑꯩꯈꯣꯏ ꯕꯖꯥꯎꯅ ꯃꯣꯏ ꯊꯣꯛꯄꯗ ꯅꯣꯡꯃꯥꯏ ꯀꯥꯞꯄꯤ ꯍꯥꯏꯕ
ꯃꯥꯅꯦ
ꯑ ꯍꯧꯖꯤꯛꯀꯥꯟ ꯗꯤ ꯏꯔꯥꯡꯁꯨ ꯐꯠꯇꯕꯅꯤꯅ ꯃꯔꯛ ꯃꯔꯥꯛꯇ ꯅꯣꯡꯃꯥꯏ ꯑꯗꯨꯝ ꯀꯥꯞꯄꯦꯗꯅ
ꯎꯝ
ꯑꯗꯨꯒꯤꯗꯨ ꯃꯥꯅ ꯅꯤꯡꯁꯤꯡꯈ꯭ꯔꯕꯖꯥꯠꯅꯤ ꯈꯟꯕꯤꯈ꯭ꯔꯕ ꯑꯗꯨꯢ ꯅꯣꯡꯃꯥꯏ ꯀꯥꯞꯕꯤ ꯁꯤ ꯍꯤꯡꯆꯥꯕꯤꯁꯤꯡꯁꯤ ꯆꯥꯕꯤ ꯈꯨꯟꯁꯦ ꯁꯦꯅ ꯑꯃꯨꯛꯀ ꯍꯩꯔꯛꯄ ꯑꯗꯒꯤ ꯕꯖꯔꯅꯒ ꯑꯩꯅ ꯅꯣꯛꯄꯁꯤ
ꯎꯝ
ꯅꯥꯗꯨꯅ ꯑꯗꯨꯝ ꯇꯥꯕꯤꯈ꯭ꯔꯕꯖꯥꯠꯅꯦ
ꯎꯝ ꯍꯨꯝ ꯍꯨꯝ
ꯂꯥꯎꯠ ꯊꯕ ꯌꯥꯔꯗꯤ ꯅꯨꯡꯉꯥꯏꯗꯨ
ꯍꯥꯥ ꯍꯜꯂꯣ
ꯇꯥꯏ ꯇꯥꯏ ꯇꯥꯕ꯭ꯔꯣ
ꯎꯝ ꯇꯥꯏꯌꯦ
ꯑꯩ ꯐ꯭ꯂꯥꯁ ꯂꯥꯏꯠ ꯑꯣꯟ ꯇꯧꯔꯨꯔꯗꯤ ꯃꯨꯠꯊꯠꯄꯅꯤ
ꯎꯝ
ꯅꯥꯀꯣꯡꯗꯒꯤ ꯍꯦꯛ ꯂꯥꯞꯊꯣꯛꯈ꯭ꯔꯗꯤ ꯌꯥꯗ꯭ꯔꯅꯤ ꯇꯥꯗ꯭ꯔꯅꯤ ꯍꯥꯏꯖ ꯂꯥꯛꯐ ꯊꯝꯕ ꯌꯥꯗꯕꯅꯤꯅ ꯇꯨꯃꯗꯧꯔꯣ ꯅꯣꯏꯗꯤ
ꯎꯝ ꯉꯥꯏꯍꯥꯛ ꯂꯩꯔꯒ ꯇꯨꯝꯒꯦꯗ
ꯎꯝ
ꯅꯪꯗꯤ ꯇꯣꯝꯇ ꯇꯨꯝꯕ꯭ꯔꯣ ꯃꯤ ꯀꯌꯥ ꯇꯨꯝꯕ꯭ꯔꯣ
ꯏꯊꯟ ꯇꯨꯝꯃꯦꯗ ꯑꯗꯨꯝ
ꯎꯝ ꯅꯣꯏꯗꯤ ꯏꯊꯟꯇ ꯇꯨꯡꯗ ꯑꯗꯨꯝ ꯍꯥꯏꯅꯔꯝꯅꯤꯀꯣ
ꯑꯩꯈꯣꯏ ꯁꯔꯤꯉꯩꯁꯤꯗ ꯃꯤ ꯌꯥꯝ ꯇꯨꯝꯃꯅꯤ ꯅꯨꯡꯉꯥꯏꯇ
ꯎꯝ ꯑꯩꯗꯤ ꯏꯇꯣꯝꯇ ꯇꯨꯝꯗꯦ ꯇꯨꯝꯕ ꯌꯥꯗꯦ ꯑꯩꯗꯤ
ꯀꯅꯣ ꯀꯤꯕꯔꯣ
ꯑꯝ ꯀꯤꯁꯨ ꯀꯤꯕ ꯑꯗꯨꯒ ꯇꯨꯝꯕ ꯀꯥꯟꯗ ꯂꯦꯡꯕꯁꯨ ꯑꯗꯨꯝ ꯌꯥꯔꯛꯇꯕꯗꯣ ꯏꯇꯣꯝꯇ ꯇꯨꯝꯃꯗꯤ ꯍꯦ ꯍꯤ ꯂꯦꯡꯕ ꯂꯦꯡꯕ ꯌꯥꯔꯛꯇꯕꯗꯣ ꯌꯥꯝ ꯅꯨꯡꯉꯥꯏꯇꯦꯗꯅ ꯎꯝ ꯏꯕꯣꯛꯀꯁꯨ ꯑꯗꯨꯝ ꯇꯨꯝꯃꯦ ꯍꯥꯏꯗꯤ ꯏꯕꯣꯛꯀ ꯇꯨꯝꯃꯤ
ꯎꯝ ꯃꯉꯥꯡꯅꯕ꯭ꯔꯣ ꯅꯪꯁꯨ
ꯎꯝ
ꯑꯗꯨꯗ ꯇꯧꯒꯟꯕ ꯃꯤꯗꯤ ꯊꯝꯃꯤ ꯍꯥꯏꯗꯤ ꯃꯊꯟꯁꯨ ꯇꯨꯝꯖꯗꯦ
ꯑꯗꯨꯅꯦ ꯑꯩꯗꯤ ꯇꯨꯝꯕꯗ ꯑꯗꯨꯅꯦ ꯃꯤꯅ ꯐꯥꯕꯒꯨꯝ ꯇꯧꯕꯗꯣ ꯑꯗꯨꯅꯦ ꯅꯍꯥꯟꯁꯨ ꯑ ꯑꯩ ꯔꯦꯟ ꯂꯩꯕ ꯀꯥꯟꯗ ꯏꯃꯥꯟꯕꯤꯒ ꯇꯨꯃꯤꯟꯅꯩꯑꯕꯀꯣ ꯑꯗꯨ ꯏꯥꯟ ꯟꯕꯤꯗꯤ ꯃꯇꯣꯝꯗ ꯑꯗꯨꯝ ꯇꯨꯝꯕꯗ ꯃꯥꯗꯤ ꯍꯩꯅꯕ ꯑꯗꯣ ꯑꯩꯗꯤ ꯏꯇꯣꯝꯇꯣ ꯇꯨꯝꯕꯗꯣ ꯇꯟꯕꯒꯤ ꯇꯨꯝꯃꯤꯟꯅꯁꯦꯅ ꯑꯩꯅ ꯍꯥꯏꯕꯀꯣ ꯃꯉꯣꯟꯗ ꯑꯗꯨꯗꯒꯤ ꯑꯩꯈꯣꯏ ꯀꯥꯗ ꯀꯧꯁꯤꯜꯂꯒ ꯏꯕꯥꯅꯤ ꯇꯨꯝꯃꯦꯕ ꯇꯥꯕ꯭ꯔꯣ ꯇꯔꯕꯣ ꯇꯥꯕ꯭ꯔꯣ ꯂ ꯍ
ꯑꯧ ꯇꯥꯕ꯭ꯔꯣ
ꯎꯝ ꯑꯗꯨ ꯇꯨꯝꯕꯗꯣ ꯂꯦꯡꯕ ꯉꯝꯂꯛꯇꯕꯒꯤꯀꯣ ꯏꯗ ꯑ ꯑꯗꯨꯣ ꯀꯔꯤꯌꯥꯁꯔ ꯑ